ꯑꯦ ꯑꯩꯈꯣꯏꯗꯤ ꯀꯣꯏꯔꯦ
ꯏꯁꯐ ꯑꯩ ꯊꯥꯖꯗꯦꯀꯣ ꯊꯥꯖꯕ ꯉꯝꯗꯦꯀꯣ
ꯑꯃ ꯐꯥꯎ ꯀꯣꯏꯇꯔꯤꯕ
ꯑꯗꯨꯗꯤ ꯅ ꯑꯩꯁꯤꯦ ꯌꯥꯝ ꯁꯣꯂꯦ
ꯌꯥꯝ ꯁꯣꯜꯂꯦ ꯅꯉꯣꯟꯗꯒꯤ ꯍꯧꯕ ꯇꯥꯔꯦ ꯑꯩꯗꯤ ꯀ ꯀ ꯑꯦꯛꯁꯄꯤꯔꯤꯌꯦꯟꯁ ꯂꯩꯕ ꯃꯤꯅ
ꯏꯁ ꯅꯪꯒꯤ ꯂꯩꯁꯥꯕꯤ ꯑꯩꯅ ꯊꯤꯕꯤꯒꯦ ꯑꯩꯗꯤ ꯐꯔꯛ ꯇꯥ ꯐꯔꯛ ꯇꯥꯔꯣꯏꯗ꯭ꯔꯣ ꯍꯣꯔꯦꯜ ꯍꯥꯅꯨꯕꯤꯕꯨ ꯑꯁꯤ ꯅꯨꯄꯥꯁꯦ ꯉꯥꯎꯈ꯭ꯔꯦ ꯍꯥꯏꯅ
ꯀꯔꯤ ꯍꯥꯏꯕ꯭ꯔꯥ ꯄ꯭ꯔꯤꯌꯥꯡꯀꯥ ꯆꯣꯄ꯭ꯔꯥ ꯍꯥꯏꯕ꯭ꯔꯥ ꯑꯗꯣ ꯑꯗꯨ ꯐꯥꯎꯕꯥ ꯆꯍꯤ ꯇꯔꯥ ꯈꯦꯠꯅꯔꯒ
ꯃꯤ ꯁꯂꯤꯕ꯭ꯔꯤꯇꯤ ꯍꯣꯏ ꯕꯣ ꯀꯝꯄꯦꯌꯔ ꯇꯧꯔ ꯂꯩꯒꯅꯨ ꯃꯣꯏꯗꯤ ꯃꯣꯏꯕꯨꯁꯨ ꯌꯥꯝ ꯍꯥꯏꯌꯦꯅ ꯑꯗꯨ ꯑꯣꯏꯔꯁꯨ ꯃꯣꯏꯗꯤ ꯏꯅꯥꯈꯨꯟꯕꯅꯤꯅ ꯂꯥꯏ ꯃꯦꯅꯦꯖ ꯇꯧꯕ ꯀꯥꯟꯗ ꯑꯗꯨꯝ ꯄꯛꯈ꯭ꯔꯦꯕ
ꯀꯦꯝ ꯍꯥꯏꯗꯦꯗ ꯑꯩꯈꯣꯏ ꯑꯅꯤꯗꯤ ꯆꯍꯤ ꯇꯔꯥꯗꯤ ꯐꯥꯗꯦꯅ
ꯎ
ꯆꯍꯤꯍꯤ ꯇ ꯔꯦꯈꯥꯗꯅꯤ ꯍꯥꯏꯌꯦ
ꯆꯍꯤ ꯇꯔꯦꯠ ꯅꯠꯇꯦ ꯆꯍꯤ ꯃꯉꯥ ꯇꯔꯨꯛ ꯑꯣꯏꯔꯝꯒꯣꯏ
ꯎꯝ ꯎꯝ ꯍꯃꯥꯏꯒ ꯉꯝꯃꯔꯣꯏ ꯅꯪ ꯄꯣꯛꯇ꯭ꯔꯤꯉꯩꯗ ꯑꯩ ꯁ꯭ꯀꯨꯜ ꯀꯥꯕ ꯍꯧꯈ꯭ꯔꯦꯕ ꯑꯗꯨꯒ ꯑꯩ ꯅꯪꯅꯤꯞ ꯄꯤ ꯇ ꯍꯒꯗ
ꯑꯩꯒꯤ ꯑꯩꯒꯤ ꯏꯃꯥꯟꯅꯕꯁꯨ ꯑꯗꯨꯃꯥꯏꯅ ꯇꯧꯕꯅꯦꯅꯦ ꯆꯍꯤ ꯃꯕꯥꯅꯤꯗꯤ ꯆꯍꯤ ꯇꯔꯥ ꯇꯔꯨꯛꯅꯦ ꯈꯦꯠꯅꯕ꯭ꯔꯥ
ꯑꯣꯃꯥꯏ ꯀꯥꯟ ꯍꯧꯖꯤꯛ ꯀꯥꯟꯗꯤ
ꯀꯩꯅꯣꯅꯦ ꯅꯪ ꯈꯪꯉꯅꯤ ꯑꯗꯨ ꯅꯨꯄꯤꯗꯣ ꯈꯪꯉꯅꯤꯕ
ꯅꯨꯄꯤ ꯅꯠꯇꯕ ꯅꯨꯄꯥ ꯈꯪꯕ꯭ꯔꯥ ꯈꯪꯗꯦꯗꯥ꯫ ꯀꯔꯤ ꯀꯔꯤꯗ ꯀꯗꯥꯏꯗꯒꯤꯔ ꯑꯗꯨ ꯅꯨꯄꯥꯗꯣ
ꯅꯨꯄꯥꯗꯣ ꯀꯩꯅꯣꯗꯒꯤ ꯇꯃꯦꯡꯂꯣꯡ ꯇꯃꯦꯡꯂꯣꯡ
ꯑꯣ
ꯅꯨꯄꯤꯅ ꯁꯤꯌꯣꯅꯥꯗꯣ
ꯒꯣꯜ ꯃꯥꯏꯗ
ꯑꯥ
ꯍꯧꯖꯤꯛꯁꯨ ꯅꯨꯡꯁꯤꯅꯔꯤꯕ꯭ꯔꯅꯦ
ꯍꯧꯖꯤꯛꯇꯤ ꯇꯣꯛꯈ꯭ꯔꯦ ꯆꯍꯤ ꯑꯅꯤꯒꯨꯝꯕꯥ ꯐꯥꯔꯝꯃꯅꯤ ꯇꯣꯄ
ꯑꯗꯨ ꯅꯨꯄꯤꯁꯨ ꯃꯤꯅ ꯍꯥꯏꯗꯕꯗꯤ ꯅꯠꯇꯦꯀꯣ ꯑꯉꯥꯡ ꯃꯆꯥ ꯃꯆꯥ ꯅꯨꯡꯁꯤꯅꯩꯌꯦꯅ
ꯎꯝ
ꯃꯥꯁꯨ ꯑꯗꯨꯗꯨ ꯑꯩꯒꯤ ꯏꯆꯦ ꯒꯤ ꯅꯨꯄꯥꯒꯤ ꯀꯖꯤꯟ ꯍꯣꯏꯅꯦ ꯃꯣꯏ ꯃꯣꯏ ꯎꯝ
ꯅꯪ ꯅꯪꯁꯨ ꯇꯥꯗꯤ ꯇꯥꯔꯦꯕꯀꯣ ꯑꯗꯨꯗꯤ
ꯑꯁ ꯈ ꯃꯥꯗꯤ ꯌꯥꯝ ꯅꯩꯕꯅꯦ ꯎꯝ ꯗꯣꯛꯇꯣꯔ ꯑꯣꯏꯕꯥ ꯌꯥꯝ ꯁꯥꯎꯅꯤꯡꯉꯦꯕꯗꯤ ꯑ ꯃꯣꯏꯕꯨ ꯍꯥꯏꯊꯤꯕ ꯅꯠꯇꯦꯕ ꯀꯣ ꯑꯗꯨ ꯃꯣꯏꯗꯤ ꯄ꯭ꯂꯦꯠꯐꯣꯝꯗ ꯆꯠꯂꯒ ꯏꯁꯣꯔꯒꯤ ꯋꯥꯍꯩ ꯉ ꯉꯥꯡꯉꯒ ꯑꯗꯨ ꯒꯨꯝꯕꯗꯣ ꯑꯉꯥꯡ ꯃꯆꯥꯒꯤ ꯇꯥꯏꯞꯇ ꯎꯝ ꯅꯍꯥꯟ ꯏꯃꯥꯟꯅꯕꯤꯁꯨ ꯍꯥꯏꯔꯛꯄꯅꯦꯕ ꯇꯨꯃꯦꯡꯂꯣꯡꯒꯤ ꯃꯤꯅꯤ ꯍꯥꯏꯕꯒꯤ ꯅꯨꯄꯥ ꯃꯥ ꯃꯥ ꯅꯨꯡꯁꯤꯅꯩꯌꯦ ꯑꯗꯨ ꯅꯨꯄꯥꯔ ꯈꯪꯗꯦ ꯍꯧꯖꯤꯛꯀꯥꯟꯗꯤ ꯈꯪꯗꯦꯕ ꯑꯉꯥꯡꯅꯦ ꯍꯥꯏꯌꯦꯕꯀꯣ ꯏꯃꯥꯟꯅꯕꯤꯒꯤ ꯃꯃꯥꯟꯅꯕꯤ ꯀꯔꯤꯔꯥ ꯅꯨꯡꯕꯥꯗꯒꯤ ꯅꯨꯡꯁꯤꯅꯈ꯭ꯔꯕ ꯑꯃꯨꯛꯀ ꯃꯕꯥꯅꯤꯗꯤ ꯀꯥꯏꯅꯈ꯭ꯔꯕ ꯑꯗꯨꯕꯨ ꯃꯥꯗꯤ ꯃꯥꯒꯤ ꯑꯦꯛꯁ ꯑꯣꯏꯈ꯭ꯔꯦꯅ ꯑꯗꯨ ꯑꯩꯈꯣꯏꯅꯤꯒꯤ ꯋꯥꯔꯤꯁꯦ ꯌꯥꯕ꯭ꯔꯣ
ꯌꯥꯏꯏ ꯌꯥꯏꯏ
ꯑꯗ ꯎꯝ
ꯑꯗꯣ ꯃꯉꯣꯟꯗꯒꯤꯗꯤ ꯌꯥꯝ ꯑꯉꯥꯡ ꯑꯣꯏꯔꯝꯒꯅꯤꯅꯦ ꯑꯣꯏꯔꯁꯨ ꯆꯍꯤ ꯇꯔꯨꯛꯀꯨꯝꯕꯗꯤ ꯇꯔꯥꯒꯨꯝꯕ
ꯌꯥꯝ ꯑꯉꯥꯡ ꯑꯣꯏꯌꯦ ꯍꯥꯏꯌꯦ ꯑꯗꯣ ꯃꯥꯒꯤ ꯅꯨꯄꯤ ꯑꯃꯨꯛꯀ ꯃꯥꯒꯤ ꯑꯦꯛꯁ ꯕꯣꯏ ꯐ꯭ꯔꯦꯟꯗꯣ ꯅꯨꯄꯤ ꯏꯃꯥꯟꯅꯕꯤꯒꯤ ꯃꯃꯥꯟꯅ ꯅꯨꯡꯁꯤꯅꯈ꯭ꯔꯕꯅꯦꯕ ꯅꯨꯡꯕꯥꯒꯤ ꯅꯨꯄꯤꯗꯣ ꯑꯗꯨ ꯅꯨꯡꯁꯤꯅꯕꯒꯤ ꯀꯣꯜ ꯇꯧꯔꯛꯑꯦ ꯍꯥꯏꯌꯦ ꯃꯥꯒꯤ ꯃꯥꯗꯤ ꯐꯪꯗꯕ ꯃꯥꯒꯤ ꯅꯨꯄꯤꯒ ꯂꯩꯃꯤꯟꯅꯩ ꯍꯥꯏꯕ ꯀꯣꯜ ꯇꯧꯔꯒ ꯑꯗꯨ ꯅꯨꯄꯥꯅꯁꯨ ꯑꯗꯨꯝ ꯄꯥꯏꯈꯠꯂꯒ ꯂꯥꯎꯠ ꯁꯄꯤꯀꯔ ꯊꯝꯕ ꯃꯥꯜꯂꯦꯕ ꯑꯗꯨꯕ ꯑ ꯎꯝ ꯅꯨꯄꯥꯒꯤ ꯃꯤꯈꯣꯏ ꯌꯥꯝ ꯈꯠꯄ ꯀꯔꯤ ꯌꯥꯝ ꯁ꯭ꯂꯦꯡ ꯄꯥꯏꯔꯒꯀꯣ
ꯑꯥ ꯍꯣꯏ ꯑꯗꯨꯃꯥꯏꯅ ꯍꯥꯏꯌꯦ ꯍꯥꯏꯅꯦ ꯑꯩꯁꯨ ꯒ꯭ꯌꯥꯟ ꯇꯥꯗꯦ ꯑꯗꯨꯅꯦ ꯍꯣꯏ ꯑꯗꯨꯈꯛ ꯑꯗꯨ ꯈꯛꯇ ꯅꯠꯇꯕꯀꯣ ꯅꯨꯄꯤ ꯑꯃ ꯁꯨ ꯑꯗꯨꯃꯥꯏꯅ ꯇꯧꯋꯦꯕ ꯎꯝ
ꯀꯣꯜ ꯇꯧꯔꯒ ꯅꯨꯄꯥꯅ ꯀꯣꯜ ꯇꯧꯔꯒ ꯈꯔ ꯈꯔ ꯐ꯭ꯂꯠ ꯇꯧꯕ ꯃꯥꯜꯂꯦꯕ ꯑꯗꯨꯗꯣ ꯃꯥꯒꯤ ꯀꯟꯇꯦꯛ ꯂꯤꯁ ꯌꯦꯡꯉꯒ ꯀꯣꯜ ꯇꯧꯕꯗꯨ ꯃꯥꯅ ꯑꯃꯨꯛ ꯇꯧꯔꯒ ꯃꯥꯒ ꯀꯣꯜ ꯇꯧꯒꯅꯨ ꯑꯩ ꯅꯨꯄꯥꯅꯤ ꯀꯥꯏ ꯇꯧꯕ ꯃꯥꯅꯦ
ꯎꯝ ꯏꯀꯥꯏꯌꯦ ꯃꯥꯗꯤ ꯑꯗꯨꯃꯥꯏꯅ ꯇꯧꯋꯦ ꯍꯥꯏꯌꯦ ꯃꯤꯕꯨ ꯑꯩꯗꯤ ꯎꯃꯒ ꯑꯩ ꯀꯌꯥꯃꯨꯛ ꯐꯠꯇ꯭ꯔꯁꯨ ꯑꯗꯨꯒꯨꯝꯕ ꯊꯕꯛꯇꯤ ꯇꯧꯕ ꯉꯝꯃꯨꯀꯣ ꯃꯥꯗꯤ ꯉꯝꯃꯤꯀꯣ ꯍꯥꯏꯂ ꯂꯩꯕꯅꯦ ꯃꯣꯏꯒꯤ ꯀꯖꯤꯟ ꯈꯣꯏꯁꯨ ꯁꯥꯎ ꯌꯥꯝ ꯍꯩꯅꯗꯤ ꯍꯩꯅꯗꯦ ꯃꯣꯏꯒꯤ ꯑꯁꯦꯡꯕ ꯀꯅꯥꯅ ꯈꯪꯕꯒꯤꯀꯣ ꯃꯣꯏꯗꯤ ꯑꯩꯈꯣꯏ ꯑꯪꯀꯜꯈꯣꯏꯁꯨ ꯑꯩꯈꯣꯏꯒꯤ ꯕ꯭ꯔꯥꯗꯔ ꯏꯟꯂꯣꯈꯣꯢꯗꯣ ꯌꯥꯝ ꯃꯄꯥꯟꯗ ꯐꯕ ꯁꯥꯕꯅꯦ ꯀꯥꯟꯅꯗꯦ ꯑꯩꯈꯣꯏꯅꯗꯤ ꯐꯥꯔꯁ ꯑꯗꯨꯗꯤ ꯈꯪꯗꯕꯅꯤꯅ ꯑꯁ ꯋꯥꯔꯤꯁꯨ ꯑ ꯒꯣꯁꯄꯜ ꯁꯤꯔꯤꯡꯒꯨꯝꯕꯁꯨ ꯏꯁꯩ ꯁꯛꯄ ꯍꯩꯌꯦꯗꯅꯒ ꯌꯥꯝ ꯑꯦꯠꯃꯥꯔꯠ ꯇꯧꯔꯝꯕꯅꯦꯕ
ꯒꯣꯁꯄꯦꯜ ꯇꯧꯗ꯭ꯔꯗꯤ ꯀꯔꯤ ꯁꯨ ꯃꯅꯨꯡꯗ ꯆꯪꯉꯝꯃꯣꯏꯗꯕꯅꯤ ꯍꯥꯏꯗ ꯃꯥꯥꯡꯒ ꯒꯣꯁꯄꯦꯜ ꯇꯧꯕꯒꯤꯀꯣ ꯁꯨ ꯈꯪꯅꯕ ꯑꯗꯨꯕꯨ ꯑꯣꯏ ꯑꯩꯁꯨ
ꯑꯝ ꯌꯥꯝ ꯀꯨꯞꯅꯤꯡꯉꯦꯗ ꯑꯗꯨꯒꯨꯝꯕꯗꯨ ꯑꯣꯏꯅꯤꯡꯕꯔꯥ
ꯉꯝꯃꯔꯣꯏ ꯉꯝꯃꯔꯣꯏ ꯃꯣꯏꯗ ꯑꯍꯟ ꯑꯣꯏꯈ꯭ꯔꯕꯒꯤ ꯀꯥꯏꯕꯁꯨ ꯂꯩꯇ꯭ꯔꯦꯕ ꯈꯪꯕ꯭ꯔꯥ ꯑ ꯅꯨꯄꯥꯒꯤ ꯏꯀꯥꯏꯒꯅꯤ ꯍꯥꯏꯕꯁꯨ ꯈꯪꯗꯦꯕ ꯃꯣꯏꯗꯨ ꯀꯣ ꯑꯗꯨꯒꯤ
ꯑꯗꯣ ꯅꯨꯄꯥꯗꯣ ꯃꯨꯅꯔꯝꯕꯁꯨ ꯌꯥꯗꯤ ꯌꯥꯏꯌꯦ
ꯎꯃ
ꯑ ꯑꯩꯅ ꯍꯥꯏꯕ ꯅꯨꯄꯥꯗꯨꯀꯣ ꯑꯩꯗꯤ ꯈꯪꯗꯦ ꯃꯣꯏꯕꯨꯗꯤ
ꯃꯅꯥꯔꯝꯕꯁꯨ ꯌꯥꯏ ꯅꯨꯄꯤꯗꯣ ꯅꯪꯒꯤ ꯅꯪꯒꯤ ꯅꯃꯥꯟ ꯅꯃꯥꯟꯅꯕꯤꯗꯣ ꯅꯣꯡꯕꯥꯗꯒꯤꯔꯕ
ꯏꯃꯥꯟꯅꯕꯤꯗꯣ ꯅꯨꯡꯕꯥꯗꯒꯤ ꯅꯠꯇꯦ ꯏꯃꯥꯟꯅꯕꯤꯗꯤ ꯕꯤꯇꯤꯌꯥꯡꯗꯒꯤꯅꯦꯕ ꯑꯗꯣ ꯃꯃꯥꯟꯅꯕꯤꯗꯣ ꯅꯨꯡꯁꯤꯅꯕꯗꯨꯗꯤ ꯏꯃꯥꯟꯅꯕꯤꯒꯤ ꯃꯃꯥꯟꯅꯕꯤ ꯑꯣꯏꯕ ꯑꯗꯨꯒꯤ ꯑꯗꯨꯗꯤ ꯅꯨꯡꯕꯥꯗꯒꯤꯅꯦ ꯑ ꯇꯃꯤꯡꯂꯣꯡꯒꯤ ꯃꯤꯅꯦ ꯍꯥꯏꯗꯤ ꯑꯣ ꯑꯗꯨꯃ ꯅꯨꯄꯥꯁꯨ ꯅꯨꯄꯤꯁꯨ ꯃꯥꯟꯅꯩꯌꯦ ꯑꯗꯨꯃꯥꯏ ꯍꯥꯏꯕ ꯃꯥꯜꯂꯦ ꯍꯣꯏ ꯑꯣꯏꯔꯝꯕꯁꯨ
ꯀꯩꯅꯣ ꯆꯍꯤ ꯑꯍꯨꯝ ꯃꯃꯥꯡꯗ ꯑꯗꯨꯨꯝꯕ ꯑꯣꯏꯔꯝꯒꯅꯤꯗ
ꯍ ꯍꯣꯏ ꯈꯔ ꯑꯩꯉꯣꯟꯗ ꯍꯥꯏꯕꯗꯨ ꯂꯥꯁ ꯏꯌꯥꯔꯅꯦꯕ
ꯍꯣꯏ ꯑꯗꯨꯗꯤ ꯆꯨꯝꯂꯝꯝꯕ ꯌꯥꯔꯦ
ꯑꯩ ꯁꯨ ꯉꯛꯄꯗꯣ ꯃꯣꯏꯕꯨ ꯑꯗꯨꯃꯥꯏꯅ ꯇꯧꯅꯤꯅ ꯑꯦꯛꯁꯄꯦꯛ ꯇꯧꯗꯕꯅꯦꯕ ꯑꯩꯁ ꯐꯣꯔꯇꯤ ꯋꯥꯟ ꯑꯣꯏꯈ꯭ꯔꯦ ꯏꯆꯦ ꯑꯍꯟ ꯈꯣꯏꯗꯒꯤ ꯑꯍꯟꯗꯣ ꯑꯗꯨ ꯃꯣꯏ
ꯑꯗꯨꯒ ꯍꯧꯖꯤꯛ ꯑꯩꯒꯤ ꯏꯃꯥꯟꯅꯕꯅꯕꯗꯨꯗꯤ ꯑꯩꯒꯤ ꯂꯦꯡꯒꯥꯅꯦꯕ ꯑꯩꯒ ꯆꯍꯤ ꯆꯠ ꯃꯥꯟꯅꯩꯕ
ꯑꯩ ꯐꯥꯎꯁꯨ ꯅꯪꯕꯨ ꯑꯃꯀ ꯑꯩ ꯉꯝꯃꯔꯣꯏꯗ ꯑꯩꯃ ꯏꯗꯤ ꯀ
ꯆꯍꯤꯗ ꯈꯦꯠꯅꯃꯥꯟꯕꯒꯤ ꯍꯥꯟꯅ ꯌꯨꯝ ꯌꯨꯝ ꯄꯥꯟꯕ ꯉꯟꯕ ꯑꯣꯏꯔꯗꯤ ꯃꯥꯒꯤ ꯑꯉꯥꯡ ꯑꯣꯏꯕ ꯌꯥꯕꯅꯦꯕ
ꯎꯝ ꯌꯥꯏꯌꯦ ꯀꯗꯥꯏꯗꯒꯤ ꯎꯝ
ꯑꯗꯒꯤ ꯃꯆꯦꯁꯤꯡꯁꯨ ꯌꯥꯝ ꯂꯩꯌꯦꯕꯀꯣ ꯑꯩꯒꯤ ꯏꯃꯥꯟꯕꯗꯣ ꯏꯆꯦꯁꯤꯡꯅ ꯍꯥꯏꯔꯛꯄꯁꯤꯅ ꯀꯣꯏꯅꯕꯕꯨꯗꯤ ꯀꯣꯏꯅꯧꯅꯣ ꯂꯧꯒꯦ ꯍꯥꯏꯕꯗꯤ ꯄꯨꯟꯁꯤꯗ ꯈꯜꯂꯨꯔꯨꯅꯨ ꯀꯣꯏꯅꯥꯕꯕꯨꯗꯤ ꯑꯩꯈꯣꯏꯅ ꯊꯤꯡꯕ ꯉꯝꯗ꯭ꯔꯦ ꯑꯗꯨ ꯑꯣꯏꯔꯁꯨ ꯅꯪꯅ ꯁꯤ ꯅꯨꯄꯤꯁꯦ ꯑꯩꯈꯣꯏꯗ ꯄꯨꯁꯤꯜꯂꯛꯀꯦ ꯍꯥꯏꯕ ꯋꯥꯈꯜꯗꯨꯗꯤ
ꯆꯨꯝꯃꯦ ꯅꯥ ꯀꯔꯤ ꯑ ꯑꯗꯨ ꯅꯨꯄꯤꯗꯣ ꯍꯩꯄꯥꯗꯤ ꯌꯥꯝ ꯁꯥꯕꯅꯤꯀꯣ
ꯑ
ꯌꯥꯝ ꯈꯪꯗꯦ ꯌꯥꯗꯤ ꯌꯥꯗꯕꯅꯤ
ꯑꯥ
ꯃꯤ ꯑꯗꯨ ꯑꯣꯏꯔꯁꯨ ꯑꯩꯈꯣꯏ ꯃꯄꯥꯟꯗ ꯌꯦꯡꯕꯗꯤ ꯌꯥꯝ ꯅꯨꯡꯉꯥꯏꯅ ꯃꯤꯕꯨ ꯐꯖꯅ ꯄꯥꯏꯒꯅꯤ ꯍꯥꯏꯕ ꯋꯥꯈꯜ ꯂꯩ ꯂꯩꯕ ꯃꯤꯈꯣꯏꯅꯦꯕꯀꯣ ꯃꯤꯕꯨ ꯃꯤꯒꯤ ꯃꯈꯥ ꯃꯥꯒꯤ ꯃꯈꯥꯗ ꯂꯩꯍꯟꯕ ꯌꯥꯝ ꯍꯩꯕ ꯍꯣꯏ ꯅꯦꯕ
ꯑꯥ
ꯉꯃꯦꯍꯦ
ꯌꯥꯝ ꯆꯪꯕꯁꯤꯡꯁꯨ ꯑꯗꯨꯝ ꯃꯣꯏꯁꯨ ꯃꯤꯗꯤꯅꯦꯅ ꯑꯗꯨꯝ ꯁꯣꯏ ꯁꯣꯏꯔꯛꯄꯗꯨꯗ ꯌꯥꯝ ꯃꯤꯠ ꯆꯪꯉꯦꯕ ꯃꯤꯁꯤꯡꯁꯨꯀꯣ ꯈꯔ ꯑꯐꯥꯎꯕ ꯑꯣꯏꯔꯒꯗꯤ ꯆꯪ ꯆꯪꯉꯤ ꯅꯍꯥꯟꯁꯨ ꯁꯤꯡꯒꯔ ꯑꯃ ꯀꯒꯤ ꯑꯃ ꯊꯣꯛꯄꯗꯣ꯫ ꯑꯗꯨꯁꯨꯅꯦ ꯃꯥ ꯌꯥꯝ ꯐꯥꯎꯗ꯭ꯔꯒꯗꯤ ꯑꯗꯨꯃꯥꯏꯅ ꯇꯧꯔꯝꯃꯣꯏꯕ꯫
ꯎꯝ ꯎꯝ꯫
ꯑꯍꯣꯏ ꯒꯣꯁꯄꯦꯜꯒꯤ ꯑꯣꯏꯔꯝꯗ꯭ꯔꯗꯤꯀꯣ꯫
ꯎꯝ ꯎꯝ꯫
ꯑꯣ ꯑꯗꯨꯅ꯫
ꯍ ꯎ꯫ ꯌꯥꯔ꯫
ꯃꯣꯏꯁꯨ ꯌꯥꯝ ꯅꯩꯔꯤ ꯅꯩꯕ ꯃꯥ ꯑꯗꯨ ꯅꯨꯄꯤꯁꯨ ꯌꯥꯝ ꯅꯩꯌꯦ ꯍꯥꯏꯅ ꯄꯥꯎ ꯇꯥꯔꯤꯅꯦ꯫
ꯑꯍꯣꯏ꯫
ꯅꯌꯦ ꯍꯥꯏ꯫ ꯑꯗꯨꯅ ꯃꯤ ꯑꯃꯈꯛꯁꯨ ꯅꯠꯇꯦ ꯑꯗꯨꯒꯨꯝꯕꯁꯨ ꯇꯥꯏꯌꯦꯅ꯫
ꯍꯧꯖꯤꯃ ꯈꯛꯇꯁꯨ ꯅꯠꯇꯦ ꯍꯥꯏꯔꯅꯤ꯫ ꯑꯗꯨꯒ ꯍꯣꯂꯤ ꯇꯧꯒꯦ ꯍꯥꯏꯅ ꯑꯃꯨꯛ꯫ ꯆꯥꯕꯄꯤꯕꯗꯣ ꯂꯣꯏꯗꯤ ꯂꯣꯏꯔꯦ ꯍꯥꯏꯌꯦꯕ ꯃꯣꯏꯗꯣ ꯅꯨꯄꯥꯁꯤꯡ ꯀꯣ ꯑꯗꯨ ꯆꯥꯗ ꯍꯜꯂꯦ ꯍꯥꯏꯔꯦ ꯁꯤꯗꯒꯤ ꯃꯣꯏ ꯂꯧꯊꯣꯛꯄꯗꯒꯤ
ꯍꯧꯖꯤꯛꯇꯤ ꯀꯥꯏ ꯆꯈ꯭ꯔꯕ
ꯁꯤ ꯊꯔꯣꯟꯗ ꯂꯩꯌꯦ
ꯎꯝ ꯎꯝ ꯏꯁ ꯈꯪꯉꯤꯅꯤ
ꯅꯠꯇꯗ
ꯏꯟꯐꯣꯔꯃꯦꯇꯤ ꯑꯣꯏ ꯅꯗ ꯑꯗꯨ ꯃꯗꯥꯝꯗꯤ ꯀ ꯈꯪꯕ꯭ꯔꯥ ꯑꯁ ꯑꯩꯗꯤ ꯈꯔꯗꯤ ꯅꯨꯡꯉꯥꯏ ꯗꯦꯕ ꯑꯃꯨꯛꯀ ꯃꯤ ꯃꯤꯈꯣꯏ ꯑꯉꯥꯡ ꯃꯆꯥ ꯍꯈꯣꯏ ꯐꯥꯎꯁꯨ ꯈꯪꯕꯒꯤ ꯑꯗꯨ ꯃꯇꯝꯗꯨꯣ ꯑꯩꯈꯣꯏꯒꯤ ꯂꯝꯗ ꯎꯝ꯫ ꯎꯝ ꯎꯝ ꯇꯣꯔꯅꯃꯦꯟ ꯂꯩꯕꯅꯦꯕ ꯅꯨꯄꯥ ꯑꯉꯥꯡ ꯃꯆꯥ꯫ ꯏꯁꯇꯨꯗꯦꯟ ꯀ꯭ꯂꯥꯁ ꯁꯤꯛꯁ ꯁꯦꯚꯦꯟ ꯈꯣꯏꯗꯣ ꯕꯥꯏ ꯑꯗꯨ ꯎꯕ꯭ꯔꯥ ꯅꯨꯡꯉꯥꯏꯅꯤ ꯀꯔ ꯀꯦꯟ ꯉꯥꯡꯉꯧꯌꯦꯕ꯫ ꯗꯤ꯫ ꯑꯩꯈꯣꯏ ꯃꯤꯁꯤꯡꯁꯨ ꯄꯪꯗꯤ ꯄꯪꯉꯦꯀꯣ ꯍꯣꯏ ꯃꯣꯏꯒꯤ ꯐꯠꯇꯕꯗꯨ ꯊꯣꯛꯄꯅꯦ ꯑꯗꯨ ꯑꯣꯏꯔꯁꯨ ꯑꯩꯈꯣꯏꯅ ꯍꯦꯟꯅ ꯐꯠꯇ꯭ꯔꯦꯕ ꯁꯔꯀꯨꯂꯦꯠ ꯇꯧꯈꯥꯏꯔꯒ ꯃꯤ ꯍ ꯑꯗꯨꯝ ꯊꯖꯤ ꯑꯉꯥꯡꯈꯣꯏꯗꯨ ꯌꯥꯗꯦꯕ ꯑꯉꯥꯡꯈꯣꯏ ꯈꯨꯈꯥꯁꯦ ꯍꯥꯏꯅꯤꯡꯉꯥꯏ ꯂꯩꯇꯕ ꯀꯣ ꯑꯉꯥꯡꯁꯤꯡ ꯑꯩꯈꯣꯏ ꯍꯥꯏ ꯁ꯭ꯀꯨꯜ ꯀꯥꯔꯤꯉꯥꯏ ꯁꯤ ꯍꯧꯖꯤꯛ ꯑꯩꯈꯣꯏ ꯍꯥꯏ ꯁ꯭ꯀꯨꯜ ꯀꯥꯔꯤꯉꯩꯗ ꯍꯧꯖꯤꯛꯀꯥꯟꯒꯤ ꯍꯥꯏ ꯁ꯭ꯀꯨꯜꯒꯤ ꯋꯥꯕꯕꯥꯕꯕꯥ ꯍꯥꯏꯣꯏꯗꯤ ꯀ꯭ꯂꯥꯁ ꯇꯦꯟ ꯀꯥꯔꯛꯄꯗꯣ ꯏꯃꯨꯡ ꯍꯨꯔꯒ ꯅꯨꯄꯥ ꯍꯥꯏꯕ ꯗꯔꯀꯥꯔ
ꯗꯤ ꯂꯣꯏꯔꯦ ꯁꯤ ꯏꯁꯇ꯭ꯔ ꯌꯨꯝꯗꯒꯤ ꯍꯥꯟꯒꯅꯤ ꯌꯨꯝꯗ ꯈꯨ ꯁꯀꯨꯜ꯫ ꯨꯝꯗꯍꯟꯈ꯭ꯔꯅꯤ ꯆꯥꯛ ꯆꯥꯔꯅꯤ ꯑꯗꯨꯝ ꯂꯥꯏꯛ ꯗꯦꯂꯤ ꯔꯨꯇꯤꯟ ꯅꯨꯄꯥꯕꯨ꯫ ꯃꯥꯏꯟ ꯇꯧꯒꯅꯤꯔꯤ ꯏꯝꯄ꯭ꯔꯦꯁ ꯇꯧ ꯉꯥꯏ ꯣ ꯐ꯭ꯔꯦꯟ ꯔꯜ ꯐ꯭ꯔꯦꯟ ꯈꯪꯗꯦꯕ꯫ ꯏꯀꯥꯟꯒꯤ ꯃꯆꯥꯁꯤꯡꯗꯤ ꯎꯃꯩ ꯑꯩꯗꯤ ꯌꯥꯝ ꯅꯨꯡꯉꯥꯏ꯫ ꯆꯍꯤꯗꯣ ꯃꯣꯏꯒꯤ ꯆꯍꯤꯒ ꯃꯣꯏꯅ ꯇꯧꯊꯣꯔꯔꯤꯕꯗꯣ ꯑꯩ ꯀꯣꯀꯂꯤ ꯉ
ꯑꯗꯨꯅꯦ ꯑꯩꯁꯨ ꯍꯟꯗꯛ ꯑꯔꯥꯡ ꯐꯔꯦ ꯄ꯭ꯔꯤꯆꯄꯥꯜꯗꯣ ꯑ ꯆꯠꯄꯗ ꯑꯁ ꯌꯥꯝ ꯉꯥꯛꯄꯅꯤꯅꯦ ꯃꯅꯤꯡꯗ ꯅꯨꯄꯤꯁꯤꯡ ꯐꯥꯎꯋ ꯅꯨꯄꯤꯗꯣ ꯆꯥ ꯃ ꯆꯥ ꯉꯥꯛꯇꯅꯦꯕ
ꯑ ꯎꯥ
ꯑꯁ ꯕꯦꯛ ꯇꯧꯔꯒ ꯑꯣꯔꯒ ꯂꯩꯔꯝꯕꯗꯣ ꯎꯕꯗ ꯑꯁ ꯌꯥꯝ ꯉꯥꯛꯄꯅꯤꯅꯦ ꯃꯣꯏꯗꯣ ꯆꯠꯄ ꯐꯥꯎ ꯉꯝꯗꯕ ꯌꯥꯝ ꯂꯩꯔꯝꯃꯦꯕ
ꯑꯣꯔꯦꯟꯖ ꯐꯦꯁꯇꯤꯚꯦꯜꯗ ꯑꯩ ꯏꯁꯇꯣꯜ ꯐꯝꯃꯦꯕꯀꯣ
ꯑꯣ